ꯍꯜꯂꯣ
ꯇꯥꯕ꯭ꯔꯣ ꯀꯩꯗꯧꯔꯤꯅꯣ
ꯑꯩꯔ ꯅꯣꯏ ꯃꯌꯥꯝꯁꯦ ꯈꯪꯅꯤꯡ ꯈꯪꯅꯤꯡ ꯅꯤꯁꯤꯡꯉꯛꯄ ꯑꯗꯨꯒꯤ ꯀꯣꯜ ꯇꯧꯔꯛꯏꯅꯦ
ꯎꯝ ꯑꯁ ꯈꯪꯗꯦꯅꯦ ꯍꯟꯗꯛꯁꯦ ꯅꯣꯛꯅꯤꯡ ꯅꯨꯡ ꯅꯣꯛꯅꯤꯡꯕ ꯌꯥꯝ ꯊꯦꯡꯅꯩꯌꯦ
ꯑꯩꯁꯨ ꯈꯪꯉꯦ
ꯅꯪ ꯅꯪꯁꯨ ꯁꯥꯀꯟ ꯆꯥꯕ꯭ꯔꯥ
ꯑ ꯅꯣꯛꯍꯜꯂꯛꯀꯅꯨ ꯑꯗꯨꯒꯨꯝꯕ ꯑꯩꯉꯣꯟꯗ ꯅꯣꯏ ꯅꯣꯏ ꯃꯁꯦꯟ ꯅꯣꯛꯅꯕꯅ ꯅꯣꯛꯄꯅꯤ
ꯑꯩꯗꯤ
ꯍꯦ ꯃꯁꯤ ꯅꯨꯄꯤꯁꯤꯗꯤ ꯑꯗꯨꯅꯦ ꯑꯉꯥꯎ ꯐꯩꯒ ꯄꯨꯟꯒꯅꯨ ꯍꯥꯏꯔꯦꯗꯅ ꯑꯩꯅ
ꯑꯁ ꯅꯪꯗꯤ ꯀꯩꯗꯧꯔꯤꯅꯣ
ꯑꯌꯨꯛ ꯉꯟꯇꯥ ꯍꯧꯒꯠꯇꯅꯍ ꯀꯥꯏꯁꯦ ꯃꯥꯏꯁꯤ ꯁꯪꯗ꯭ꯔꯦ ꯀꯥꯎꯔꯦꯀꯣ ꯀꯥꯎꯔꯦ ꯀꯣ ꯏꯃꯥꯏ ꯄꯦꯝꯃ
ꯑꯩꯈꯣꯏꯗꯀꯣ ꯑꯩꯈꯣꯏꯒꯤ ꯀꯥꯔꯗ ꯑꯩꯈꯣꯏꯗ ꯂꯩꯕꯗꯣ ꯑꯗꯨꯗ ꯎꯆꯦꯛ ꯌꯥꯝ ꯄꯥꯏꯔꯛꯑꯦꯕꯀꯣ
ꯎꯝ
ꯎꯆꯦꯛꯗꯣ ꯑꯩꯅ ꯃꯃꯤꯡ ꯊꯣꯜ ꯑꯩꯗꯣ ꯄ꯭ꯂꯦꯠ ꯑꯃ ꯑꯗꯨꯝ ꯊꯥꯏꯌꯦ ꯑꯩꯗꯣ ꯏꯁꯤꯡꯁꯨ ꯍꯥꯞꯄꯦꯕꯀꯣ ꯑꯗꯨ ꯃꯣꯏꯁꯦ ꯑꯩꯈꯣꯏ ꯒꯝꯂꯥ ꯊꯝꯃꯦꯕꯀꯣ
ꯎꯝ
ꯑꯗꯨ ꯃꯅꯨꯡꯗ ꯃꯥ ꯃꯣꯏꯗꯤ ꯑꯩꯈꯣꯏꯅ ꯂꯩ ꯊꯥꯕ ꯃꯐꯝꯗ ꯑꯗꯨꯝ ꯐꯝꯖꯤꯜꯂꯦꯕ ꯃꯣꯏꯁꯤ
ꯑꯝ
ꯑꯗꯨꯒ ꯃꯣꯏꯅꯥ ꯎꯆꯦꯛ ꯑꯃꯗꯤ ꯇꯔꯥꯗꯣ
ꯑꯝ
ꯑꯗꯨ ꯃꯥꯅ ꯑ ꯃꯈꯥꯗ ꯂꯣꯏ ꯊꯥꯗꯈ꯭ꯔꯕꯅꯦꯕꯀꯣ
ꯎꯝ
ꯑꯗꯣ ꯃꯌꯥꯗ ꯑꯃꯨꯛ ꯆꯠꯄꯒꯀꯣ
ꯎꯝ
ꯑꯃꯨꯛ ꯂꯣꯏ ꯈꯨꯝꯒꯠꯄ ꯋꯥꯅꯦ ꯎꯆꯦꯛꯇꯣ
ꯎꯝ ꯑꯁ ꯃꯔꯨꯝꯗꯤ ꯄꯣꯛꯇ꯭ꯔꯤꯕ꯭ꯔꯣ ꯃꯔꯨꯝꯗꯤ ꯀꯣꯟꯗ꯭ꯔꯤꯕ꯭ꯔꯣ
ꯍꯣꯏ ꯍꯣꯏ ꯃꯔꯨꯝꯁꯨ ꯄꯣꯛꯇ꯭ꯔꯤ
ꯃꯔꯨꯝ ꯍꯥꯢꯕꯅꯦ ꯑꯣ ꯎꯆꯦꯛ ꯇꯣ ꯑꯋꯥꯎꯕꯔꯣ ꯑꯄꯤꯛꯄꯔꯣ
ꯎꯆꯦꯛ ꯍꯥꯏꯕꯗꯤ ꯑꯄꯤꯛꯄ ꯎꯆꯦꯛꯅꯦ ꯍꯥꯢꯕꯗꯤ ꯌꯥꯝ ꯄꯤꯛꯄꯁꯨ ꯅꯠꯇꯦꯗ ꯍꯣꯢ ꯃꯥꯅꯤ ꯑꯇꯤꯌꯤꯗ ꯄꯥꯏꯌꯦ
ꯍ ꯍꯣ
ꯑꯩꯈꯣꯏꯅ ꯑꯗꯨꯝ ꯑꯗꯨꯝ ꯊꯥ ꯃꯆꯤꯟꯖꯥꯛ ꯊꯥꯕꯤꯕꯒꯤꯀꯣ ꯑꯗꯨꯒꯤ ꯑꯣ ꯀꯩꯅꯣ ꯇꯧꯋꯦ ꯃꯣꯏꯗꯣ ꯑꯩꯈꯣꯏꯅꯝꯗ ꯑꯗꯨꯝ ꯂꯥꯛꯅꯤꯡꯕ ꯃꯥꯜꯂꯦꯕ
ꯑꯣ ꯊꯥꯕꯤꯌꯣ ꯈꯔ ꯌꯥꯝ ꯑꯗꯣ ꯃꯆꯥ ꯄꯣꯛꯑ ꯈꯟꯅꯔꯝꯖꯅꯤ
ꯍꯣꯏ ꯑꯩꯗꯤ ꯃꯤ ꯅꯨꯡꯁꯤꯗ꯭ꯔꯦꯕ ꯎꯆꯦꯛ ꯑꯣꯏꯅ ꯅꯨꯡꯁꯤꯔꯦ ꯑꯁ ꯋꯥꯏꯑꯦꯗꯀꯣ ꯄꯨꯟꯁꯤꯁꯦ ꯅꯪ ꯉꯁꯤ ꯆꯠꯇ꯭ꯔꯕꯣ ꯇꯥꯕ꯭ꯔꯣ ꯅꯪ ꯉꯁꯤ ꯆꯠꯇ꯭ꯔꯕꯣ
ꯉꯁꯤꯗꯤ ꯆꯠꯇ꯭ꯔꯦꯗ ꯑꯃꯨꯛ ꯊꯕꯛ ꯆꯠꯇꯔꯦ ꯑꯩꯈꯣꯏꯒꯤ ꯁꯦꯟꯅꯅꯕ ꯃꯤꯗꯣ
ꯑ ꯑꯗꯨ ꯅꯨꯄꯥꯇꯨꯁꯨ ꯊꯕꯛ ꯌꯥꯝ ꯆꯤꯂꯦꯅꯦ
ꯍꯥ ꯀꯥꯁꯦ ꯅꯣꯡ ꯆꯨꯔꯣꯏꯗ꯭ꯔꯅ ꯐꯩꯖꯨꯞ ꯑꯆꯧꯕ ꯑꯅꯤ ꯊꯥꯡꯒꯠꯂ ꯐꯥꯎꯔꯝꯕꯅꯦ ꯑꯗꯣ ꯅꯣꯡ ꯆꯨꯔꯛꯇꯧ ꯃꯥꯜꯂꯦ ꯋꯦꯗꯔꯁꯦ ꯌꯥꯗ꯭ꯔꯦ
ꯑꯁ ꯑꯩꯈꯣꯏꯗꯤ ꯅꯨꯡꯁꯥ ꯁꯥꯏ
ꯑꯩꯒꯤ ꯑꯩꯒꯤ ꯀꯥꯗꯣ ꯊꯣꯡꯅꯥꯎ ꯑꯍꯨꯝꯅ ꯀꯣꯏꯁꯤꯟꯕꯅꯤꯅ ꯅꯨꯡꯁꯤꯠꯁꯦ ꯍꯥ ꯍꯛꯇ ꯃꯥꯏꯀꯩ ꯑꯍꯨꯝ ꯃꯔꯤꯃꯛ ꯍꯨꯝꯖꯤꯜꯂꯛꯄꯤꯅꯦꯕ
ꯌꯥꯝꯅ ꯍꯣꯢꯌꯦ ꯑꯁ ꯑꯩꯁꯦ ꯀꯩꯅꯣ ꯇꯧꯔꯤꯗ ꯀꯃꯥꯏ ꯍꯥꯏꯅꯤ ꯍꯟꯗꯛꯁꯦ ꯃꯤꯖꯥꯠ ꯖꯠ ꯊꯦꯡꯅꯕꯒꯤꯔ ꯈꯪꯗꯦ ꯑꯩꯁꯨ ꯉꯥꯎꯒꯦ ꯇꯧꯋꯦ
ꯑꯩ ꯅꯣꯛꯇꯕ ꯉꯝꯗꯦ ꯍꯦ ꯄꯨꯟꯁꯤ
ꯑꯩꯗꯤ ꯅꯨꯄꯥ ꯑꯃꯗꯁꯨꯀꯣ ꯈꯣꯡꯅꯥꯡ ꯈꯣꯡꯅꯥꯡ ꯍꯣꯒꯥꯏꯕꯤ ꯋꯥꯔꯤꯗꯣ
ꯑꯥꯝ
ꯑꯗꯨꯒꯤ ꯋꯥꯔꯤ ꯂꯤꯕꯅꯦ ꯑꯩꯗꯤ ꯋꯥꯔꯤ ꯂꯩꯇꯕꯒꯤ ꯑꯗꯨꯒ ꯑꯩꯈꯣꯏ ꯑꯩꯈꯣꯏ ꯈꯨꯟꯒꯤ ꯅꯨꯄꯥ ꯑꯃꯁꯨꯀꯣ ꯄꯥꯎꯔꯧ ꯎꯝ ꯄꯥꯎꯔꯧ ꯇꯥꯛꯅꯕꯅꯦ ꯏꯕꯥꯅꯤꯗꯣ
ꯑ ꯅꯪ ꯐꯤ ꯍꯥꯟꯗꯛꯇꯤ ꯁꯥꯗ꯭ꯔꯕꯣ ꯍꯥ ꯐꯤ ꯁꯥꯁꯦ ꯈꯣꯠꯁꯦ ꯁꯦꯠꯃꯤꯟꯅꯁꯦ ꯈꯣꯠꯁꯦ ꯀꯥꯏꯅ ꯀꯅꯥꯅꯕꯨ ꯁꯥꯕꯤꯗꯧꯔꯤꯒꯦ ꯑꯩꯈꯣꯏ ꯃꯗꯤ ꯁꯤꯗ ꯋꯥꯈ꯭ꯋꯥꯡ ꯇꯦꯛ ꯇꯧꯔꯦꯅ ꯇꯧꯔ ꯂꯩꯔꯦꯑꯩꯅ ꯁꯥ ꯇꯥꯕꯅꯦ
ꯁꯥꯗ꯭ꯔꯗꯤ ꯇꯣꯛꯋꯦꯗꯅ ꯁꯥꯁꯦ ꯁꯥꯁꯦ ꯍꯥꯏꯕ ꯅꯨꯄꯤꯗꯨꯁꯨ ꯁꯥꯗꯦ ꯑꯩꯕꯨꯗꯤ ꯏꯌꯥ ꯌꯥꯏꯑꯕꯀꯣ ꯑꯗꯥ ꯃꯥꯗꯣ ꯁꯥꯅꯤꯡꯉꯦ ꯁꯥ ꯁꯥ ꯁꯦꯝ ꯁꯦꯝ ꯄꯨꯂꯞ ꯁꯦꯠꯄꯗꯣ
ꯎꯝ
ꯑꯗꯨ ꯄꯥꯝꯃꯦ ꯍꯥꯏꯌꯦꯕꯀꯣ ꯑꯗꯨ ꯃꯆꯨꯗꯣ ꯑꯩꯈꯣꯏꯗꯁꯨ ꯂꯩꯌꯦꯕ
ꯎꯝ
ꯑꯩꯈꯣꯏ ꯌꯨꯝꯗꯁꯨ ꯂꯩꯌꯦꯕꯀꯣ
ꯎꯝ
ꯑꯩꯗꯤ ꯀꯌꯥ ꯀꯩꯗꯧꯗꯦꯕ
ꯍꯧꯖꯤꯛꯀꯥꯟ ꯅꯣꯏ ꯏꯃꯨꯡ ꯃꯅꯨꯡ ꯅꯣꯏ ꯊꯕꯛ ꯆꯦꯟꯅꯔ ꯀꯅꯥꯅꯕꯨ ꯐꯤ ꯁꯥꯔꯤꯒꯦ
ꯀꯅꯥꯝ ꯁꯥꯗꯦꯗ ꯑꯩ ꯅꯠꯇ꯭ꯔꯗꯤ ꯁꯥꯅꯤꯡꯉꯥꯏ ꯃꯤ ꯂꯩꯇꯦ
ꯍꯥꯏꯗꯤ ꯐꯤꯁꯨ ꯂꯣꯏꯅ ꯐꯤꯔꯣꯟ ꯀꯩꯀꯥ ꯐꯅꯦꯛ ꯀꯩꯀꯥꯁꯦ ꯑꯌꯥꯝꯕ ꯁꯨꯏꯀꯣ ꯅꯨꯄꯤꯅ ꯈꯔ ꯌꯥꯝꯖꯕꯅꯦ
ꯎꯝ ꯑꯩꯈꯣꯏꯁꯨ ꯑꯩꯁꯨ ꯑꯩ ꯁꯥꯗ꯭ꯔꯗꯤ ꯁꯥꯅꯤꯡꯉꯥꯏ ꯂꯩꯇꯦ ꯑꯩꯈꯣꯏꯗꯤ
ꯁꯤ ꯁꯤꯁ ꯋꯥꯔꯤꯒꯗꯤ ꯌꯥꯝ ꯁꯥꯔꯕꯒ ꯃꯥꯜꯂꯦ
ꯑꯁꯦꯡꯕꯅꯦ ꯑꯩꯈꯣꯏ ꯏꯆꯦꯈꯣꯏ ꯁꯥꯗꯦꯕ ꯏꯃꯥꯁꯨ ꯃꯃꯤꯠ ꯎꯗꯦꯕ
ꯃꯃꯤꯠ ꯎꯗꯗꯤ ꯍꯤꯡꯒꯗ꯭ꯔꯥ
ꯅꯪ ꯃꯆꯥ ꯃꯆꯥ ꯑꯣꯏꯕꯒꯤꯀꯣ
ꯎꯝ
ꯑꯗꯣ
ꯑꯩꯗꯤ ꯇꯧꯐꯝ ꯈꯪꯗꯗꯅ ꯑꯩꯒꯤ ꯄꯤꯁꯨꯝꯁꯦ ꯀꯇꯤꯅ ꯀꯛꯊꯠꯂꯨꯔꯦ ꯍꯧꯖꯤꯛ ꯑꯃꯅ ꯁꯥꯡꯉꯕ ꯅ ꯇꯦꯟꯅ ꯇꯥꯎꯔꯛꯑꯦ
ꯅꯪꯅꯦ ꯑꯗꯨꯒꯨꯝꯕꯗ ꯄꯆꯩꯌꯦ ꯑꯩꯗꯤꯀꯣ ꯑꯁ ꯉꯔꯥꯡꯗꯣ ꯎꯝ ꯁꯥꯏꯀꯜ ꯊꯧꯕꯒꯤ ꯋꯥꯍꯪ ꯉꯁꯤ ꯌꯥꯎꯕ ꯋꯥꯏꯌꯦ ꯏꯁꯥꯁꯦ
ꯎꯝ ꯌꯥꯝ ꯊꯧꯕꯗꯣ ꯅꯪꯕꯨ ꯕꯖꯥꯔꯗꯒꯨꯝꯕ ꯊꯧꯕ ꯍꯩꯒꯗ꯭ꯔꯣ
ꯍꯩꯇꯦ ꯀꯤꯌꯦꯕꯀꯣ ꯃꯤꯉꯣꯟꯗ ꯊꯣꯝꯖꯤꯜꯂꯨꯔꯗꯤ ꯑꯩꯗꯤ ꯗꯁꯥ ꯇꯥꯗꯣꯏꯅꯦꯕ
ꯎꯝ ꯑ ꯑꯗꯨꯒ ꯃꯅꯨꯡꯗꯨꯗꯤ ꯑꯗꯨꯨꯝ ꯆꯨꯝꯅ ꯊꯧꯕ ꯍꯥꯏꯕ
ꯍꯣꯏ
ꯍ
ꯍꯥꯏꯔꯛꯀꯅꯤꯀꯣ ꯑꯩꯗꯤ ꯒꯣꯂꯥꯏ ꯂꯩꯕꯗꯣ
ꯒꯣꯂꯥꯢ
ꯁꯨꯃꯥꯏ ꯍꯥꯏꯕꯅꯦ ꯀꯔꯤ ꯍꯥꯏꯌꯦ
ꯂꯩ ꯈꯟꯗꯦ
ꯁꯥꯏꯀ ꯊꯧꯕꯗꯣ ꯍꯥꯏꯗꯤ
ꯑ ꯍꯥꯏꯆꯦ ꯌꯥꯕ ꯍꯥꯏ
ꯑꯗꯨ ꯇꯧꯕꯗ ꯑꯩꯁ ꯀꯤꯌꯦꯕꯀꯣ ꯊꯧꯕꯗꯣ ꯑꯁꯨꯝ ꯂꯩꯊꯣꯛꯄ꯭ꯔꯥꯕꯨ ꯂꯣꯏ ꯂꯩꯁꯤꯟꯈ꯭ꯔꯦꯕ ꯍꯥꯏꯗꯤ
ꯑꯁ ꯅꯣꯡ ꯐꯥꯗꯣꯛ ꯑꯩꯈꯣꯏꯁꯨ ꯑꯗꯨꯃꯥꯏꯅ ꯆꯠꯀꯦ ꯈꯜꯂꯦ ꯑꯗꯨꯕꯨ ꯆꯠꯁꯦ ꯌꯥꯗꯦꯅꯦ
ꯅꯣꯏꯒꯤ ꯅꯅꯥꯎ ꯅꯨꯄꯥꯗꯣ
ꯑ
ꯃꯁꯝ ꯁꯪꯉꯦ ꯍꯥꯏꯌꯦ ꯆꯨꯝꯕ꯭ꯔꯣ
ꯑꯕ ꯎꯖꯥꯇꯔꯤꯖ ꯀꯗꯥꯏꯗꯒꯤ ꯈꯪꯗꯦꯗ ꯄꯥꯎꯁꯦ ꯅꯣꯏꯗꯒꯤ ꯇꯥꯔꯛꯄꯅꯦ ꯑꯩꯗꯤ
ꯈꯪꯗꯦꯅꯦ ꯑꯩꯁꯨ ꯁꯨꯃꯥꯏꯅ ꯍꯥꯏꯌꯦ ꯃꯁꯝ ꯁꯪꯉꯒ ꯆꯠꯂꯒ ꯂꯩꯌꯦ ꯍꯥꯏꯌꯦ ꯅꯅꯥꯎꯅꯄꯥ ꯑꯇꯣꯝꯕꯗꯣ
ꯀꯨꯁꯤ ꯔꯥꯁꯤꯅꯤ ꯅꯨꯡꯉꯥꯏꯖꯔꯁꯅꯨ
ꯑꯩ ꯅꯣꯛꯅꯤꯡꯕꯁꯤꯗꯤ ꯖꯥꯠ ꯖꯥꯠ ꯌꯥꯝ ꯇꯧꯋꯤꯀꯣ ꯅꯍꯥꯟ ꯃꯃꯥꯡ ꯆꯍꯤꯗꯁꯨ ꯎꯝ ꯑꯩꯈꯣꯏ ꯏꯃꯥꯟꯅꯕ ꯃꯁꯥꯃ ꯎꯨ ꯀꯩꯅꯣ ꯇꯧꯕꯗꯣ
ꯑꯥ
ꯑꯗꯨ ꯅꯨꯄꯥꯒꯤ ꯃꯑꯣꯡ ꯃꯥꯒꯤ ꯀꯣꯄꯤ ꯇꯧꯕꯅꯦ ꯍꯥꯏꯔꯒ ꯃꯕꯥꯅꯤ ꯇꯧꯕꯗꯣ
ꯍꯣꯏꯅꯦ ꯑꯗꯨꯒ ꯂꯣꯏꯅ ꯃꯁꯝ ꯁꯣꯛꯑꯝꯃꯅꯤ ꯖꯥꯠ ꯖꯥꯠ ꯌꯥꯝ ꯇꯧꯋꯦ ꯑꯩꯅ ꯇꯧꯕꯤꯕ ꯌꯥꯕꯗꯨ ꯐꯖꯅ ꯇꯧꯅꯤꯡꯉꯗꯤ ꯍꯥꯏ ꯔꯕꯔꯅ ꯀꯦꯠꯁꯤꯜꯂꯒ
ꯑꯁ ꯑꯩꯗꯤ ꯅꯤꯛꯅꯤꯡꯉꯦ
ꯃꯥꯁꯨ ꯑꯩꯗꯧꯅ ꯈꯔ ꯁꯝ ꯁꯟꯅꯤꯡꯕ ꯈꯣꯠꯅꯤꯡꯕ ꯈꯔ ꯃꯉꯣꯟꯗꯁꯨ ꯖꯤꯟ ꯂꯩꯕꯖꯥꯠꯅꯤ ꯑꯗꯨꯒꯤꯅꯦ ꯑꯩꯁꯨ ꯑꯉꯥꯡ ꯑꯣꯏꯔꯤꯀꯥꯟꯗ ꯌꯥꯝ ꯁꯛꯅꯤꯡꯉꯦꯕ ꯑꯩꯈꯣꯏ ꯃꯃꯥꯒꯤꯗꯣ ꯍꯦꯛꯇ ꯑꯔꯦꯝ ꯑꯔꯦꯝꯕꯗꯣ ꯍꯦꯛꯇ ꯁꯪꯒꯦ ꯇꯧꯕꯅꯦ ꯃꯃꯥꯅ ꯌꯥꯗꯅ
ꯑꯩꯏ ꯅꯪꯅ ꯁꯪꯉꯒ ꯅꯪꯒꯤ ꯈꯧꯔꯤ ꯃꯅꯤꯡꯗ
ꯅꯤꯡꯁꯤꯡꯉꯤꯕ ꯑꯗꯣ ꯑꯩꯗꯣ ꯈꯪꯅꯤꯡꯃꯟꯗꯅ ꯑꯩꯁꯨ ꯖꯥꯖꯥꯠ ꯌꯥꯝ ꯇꯧꯔꯤꯅ ꯑꯩ ꯀꯔꯤꯝ ꯈꯟꯖꯩ ꯃꯣꯏꯅ ꯇꯧꯖꯔꯁꯨ ꯃꯣꯏ ꯃꯇꯝꯅꯤ ꯍꯦꯡ ꯀꯣꯅ ꯃꯥꯥꯏꯒꯤꯌꯥ ꯇꯗ ꯑꯣꯏꯁꯨ
ꯎꯝ ꯍꯣꯏ ꯑꯗꯨ ꯀꯣꯟꯅ ꯃꯁꯥꯅ ꯒ꯭ꯌꯥꯟ ꯇꯥꯔꯛꯄꯗꯨꯅ ꯐꯩꯌꯦꯀꯣ ꯑꯩꯈꯣꯏꯅ ꯇꯥꯛꯑꯒ ꯒ꯭ꯌꯥꯟ ꯇꯥ ꯄꯨꯒ ꯃꯥꯟꯅꯗꯦꯕ
ꯃꯥꯟꯅꯗꯦ ꯃꯥ ꯇꯧꯅꯤꯡ ꯇꯧꯅꯤꯡꯕ ꯃꯇꯝ ꯇꯧꯖꯁꯅꯨ ꯍꯧꯖꯤꯛꯇꯤ
ꯏꯅꯥꯎ ꯅꯨꯄꯥꯁꯨꯀꯣ ꯏꯅꯥꯎ ꯅꯨꯄꯥꯁꯨ ꯀꯩꯅꯣ ꯇꯧꯋꯦ ꯃꯁꯝ ꯇꯤꯡꯍꯟꯅꯤꯡꯉꯦ ꯑꯗ ꯑꯩꯈꯣꯏꯅ ꯅꯣꯛꯄ
ꯃꯁꯝꯗꯨ ꯇꯤꯡꯉꯑꯣ ꯈꯤꯇꯪ ꯈꯣꯏꯕ ꯃꯥꯜꯂꯦꯀꯣ ꯈꯤꯇꯪ
ꯑꯩ ꯃꯥꯗꯣ ꯑꯃꯨꯡ ꯑꯉꯥꯡ ꯑꯣꯏꯔꯤꯀꯥꯟꯗꯗꯤ ꯈꯣꯏꯗꯕꯅꯦꯕ ꯃꯥꯗꯣ ꯑꯩꯈꯣꯏ ꯏꯄꯥꯗꯣ ꯊꯥꯎ ꯇꯩꯔꯒ ꯏꯁꯤꯡꯒ ꯌꯥꯟꯁꯟꯅꯔꯒ ꯇꯩꯌꯦꯕꯀꯣꯕꯥꯗꯣ ꯍꯥꯏꯗꯤ ꯃꯁꯝ ꯆꯣꯠꯂꯤꯀꯥꯟꯗꯁꯨ ꯊꯥꯎ ꯇꯩꯁꯟꯕ ꯑꯗꯨꯒꯨꯝꯕ ꯇꯧꯔꯒ ꯑꯁ ꯈꯪ ꯏꯄꯥꯅ ꯇꯧꯕꯗꯣ ꯃꯥꯁꯨ ꯑꯗꯨꯝ ꯇꯧꯕ ꯑꯗꯨꯒꯤꯅꯦ ꯃꯁꯝꯗꯨꯁꯨ ꯌꯥꯝ ꯐꯠꯇ꯭ꯔꯦꯕ ꯍꯧꯖꯤꯛꯇꯤ
ꯑꯣ ꯑꯩ ꯂꯨꯕꯣꯛ ꯁꯣꯛꯈ꯭ꯔꯣ ꯀꯩꯅꯣ ꯑꯃꯨꯛ ꯑꯅꯧꯕ ꯃꯥꯏ ꯍꯧꯖꯔꯒꯅꯤ
ꯑꯁ ꯀꯣꯛ ꯌꯥꯔꯣꯏꯌꯦ ꯍꯧꯖꯤꯛ ꯍꯧꯖꯤꯛꯇꯤ ꯄꯥꯈꯪ ꯄꯥꯈꯪ ꯁꯥꯅꯤꯡꯕ ꯃꯇꯝꯅꯤꯕ ꯃꯥꯁꯦ
ꯑꯗꯨ ꯀꯣꯛꯅꯤꯡꯗ꯭ꯔꯦꯕ ꯍꯧꯖꯤꯛꯁꯦ
ꯀꯣꯛ ꯑꯣꯏꯑꯦ
ꯍꯞꯇꯥ ꯑꯃꯃꯨꯛ ꯂꯩꯔꯗꯤ ꯐꯠ ꯍꯧꯒꯠꯂꯛꯑꯅꯤ ꯃꯁꯝ ꯍꯦꯟꯅ ꯐꯅ ꯃꯣꯡ ꯃꯇꯝ ꯈꯔ ꯑꯣꯟꯊꯣꯛꯎꯕꯅ ꯐꯔꯅꯤ
ꯎꯝ
ꯅꯪꯗꯤ ꯁꯨꯝ ꯀꯛꯈ꯭ꯔꯗꯥꯏꯔꯤꯅꯦ ꯇꯇꯣꯝꯇ
ꯏꯊꯟꯇꯀꯥꯒ ꯃꯥꯟꯅꯗꯦ
ꯀꯩꯒꯤꯅꯪ ꯅꯍꯥꯟ ꯅꯁꯝꯁꯦ ꯅꯁꯝꯁꯦ ꯍꯧꯖꯤꯛ ꯀꯛꯈꯤꯅꯤꯅ ꯊꯣꯛꯣꯠꯂꯛꯄꯗꯁꯨ ꯑꯩꯒ ꯑꯃꯨꯛ ꯁꯥꯡ ꯃꯥꯟꯅꯔꯝꯅꯤ
ꯍꯣꯏ ꯍꯧꯖꯤꯛꯁꯨ ꯀꯩꯅꯣ ꯀꯩꯅꯣ ꯂꯦꯡꯖꯨꯝ ꯍꯦꯜꯂꯦ
ꯀ ꯍꯥꯏꯁꯤꯕꯣ ꯅꯪꯅ ꯁꯝꯁꯤꯕꯨ ꯀꯃꯥꯏꯅ ꯇꯧꯕ ꯁꯝꯅꯣ ꯅꯣꯡꯃꯗ ꯏꯟꯖꯤꯤ ꯀꯌꯥꯃꯨꯛ ꯁꯥꯡꯒꯠꯀꯦꯕ
ꯄꯨꯟꯁꯤ ꯑꯃ ꯑꯃ
ꯌꯥꯝ ꯁꯥꯊꯤꯍꯦ ꯅꯪ ꯁꯝꯗꯨꯗꯤ ꯑꯩ ꯑꯗꯨꯃꯥꯏꯅ ꯆꯍꯤ ꯑꯃꯅꯤꯅꯤ ꯆꯪꯉꯦ ꯆꯍꯤ ꯑꯃ ꯑꯅꯤ ꯆꯪꯉꯤ ꯅꯪ ꯑꯗꯨꯃꯥꯏꯅ ꯁꯥꯥꯡꯒꯦ ꯍꯥꯏꯔꯗꯤ
ꯈꯨꯠꯇꯁꯨ ꯂꯩꯌꯦꯕꯀꯣ ꯃꯤ ꯈꯨꯠ ꯈꯨꯠ ꯈꯨꯠꯇꯀꯣ ꯃꯤꯅ ꯀꯛꯄꯗꯣ ꯀꯛꯄꯤꯕ ꯃꯤꯗꯣ ꯑꯗꯣ ꯃꯈꯣꯏꯠ ꯊꯨꯝꯕ ꯊꯨꯝꯗꯕ ꯂꯩ ꯍꯥꯏꯌꯦ
ꯎꯝ
ꯈꯪꯗꯦ ꯑꯩꯅ ꯏꯊꯟꯇ ꯀꯛꯄꯗꯤ ꯑꯗꯨꯝ ꯊꯨꯅ ꯁꯥꯡꯉꯤ
ꯑꯁ ꯄꯨꯟꯁꯤꯁꯦ ꯍꯥꯏ ꯃꯤ ꯑꯣꯏꯗꯧ ꯃꯥꯟꯗ꯭ꯔꯦ
ꯃꯤ ꯅꯪ ꯃꯤꯅꯦ
ꯑꯩ ꯃꯤ ꯑꯣꯏꯔꯁꯨ ꯃꯤ ꯁꯦꯡꯕ ꯑꯣꯏꯅꯤꯡꯉꯦ ꯃꯤꯅ ꯎꯗꯕ ꯍꯤꯡꯅꯁꯨ ꯃꯤꯅ ꯎꯕꯤꯗꯕ ꯃꯤ ꯂꯣꯏ ꯑꯣꯏꯅꯤꯡꯗꯦ
ꯈꯁ
ꯇꯥꯈꯠꯂꯦꯗꯤ ꯍꯥꯏ ꯍꯥ ꯑꯗꯨꯝ ꯊꯣꯡꯅꯥꯎ ꯃꯅꯥꯛꯇꯨ ꯑꯗꯨꯝ ꯃꯪꯉꯗꯤ ꯂꯩ
ꯎꯝ ꯑꯗꯨ ꯒ꯭ꯌꯥꯟ ꯂꯥꯛꯄꯅꯦ ꯑꯗꯨ ꯑꯗꯨ ꯃꯪꯕꯗ ꯑꯗꯣ ꯄꯩꯁꯥ ꯄꯤꯅꯤ ꯄꯩꯁꯥ ꯄꯤꯒꯅꯤ ꯍꯥꯏꯔꯗꯤ ꯑꯩꯁꯨ ꯃꯪꯒꯅꯦꯕꯀꯣ ꯑꯩꯗꯤ ꯇꯨꯝꯗꯕꯤ ꯐꯣꯟ ꯄꯥꯏꯗꯕꯤ ꯃꯪꯉꯨ ꯍꯥꯏꯁꯨ ꯃꯪꯗꯣꯏꯅꯦ ꯑꯗꯨꯗꯤ ꯑꯁ ꯅꯪꯁ ꯕꯣꯜ ꯌꯦꯡꯉꯝꯃꯣꯏꯅꯦ
ꯑꯩꯗꯣ ꯃꯤ ꯏꯃꯥꯟꯅꯕꯤ ꯃꯌꯥꯝ ꯂꯩꯌꯦꯕ ꯌꯦꯡꯕ ꯈꯪꯗ ꯑꯩꯗꯣ ꯄꯕꯣꯠ ꯁꯨꯡꯛꯌꯦꯡ ꯌꯦꯡꯅꯤꯡꯗꯕ ꯑꯩꯒꯤ ꯋꯥꯈꯜꯁꯤꯗ ꯀꯔꯤꯒꯤꯅꯣ ꯈꯪꯗꯦ ꯅꯪ ꯌꯦꯡꯕ꯭ꯔꯣ
ꯌꯦꯉ ꯑꯗꯨ
ꯌꯦꯡꯊꯣꯛꯎ ꯀꯩꯅꯣ ꯀꯅꯨ ꯆꯍꯤ